ꯑ
ꯀꯥꯕ꯭ꯔꯣ
ꯇꯥꯏꯌꯦ ꯇꯥꯏꯌꯦ ꯇꯥꯗꯕ꯭ꯔꯣ
ꯇꯥꯔꯦ ꯇꯥꯔꯦ
ꯑ ꯍꯧꯖꯤꯛꯇꯁꯤꯡꯦꯡ ꯇꯏ ꯍ
ꯑꯁ ꯔꯤꯀꯣ
ꯔꯦꯌꯥꯔꯦ
ꯎꯝ ꯁꯦꯡꯦꯡꯕ꯭ꯔꯣ
ꯁꯦꯡꯉꯦꯗ ꯌꯥꯝ ꯁꯦꯉꯦ ꯀ꯭ꯔꯤꯁ ꯀ꯭ꯔꯤꯌꯥ ꯀ꯭ꯂꯤꯌꯥꯔ ꯍꯥꯏꯕꯗꯨꯅꯤ
ꯑ ꯑꯅꯋꯥꯔꯦ ꯑꯗꯨꯗꯤ ꯏꯁꯁ ꯌꯨꯝ ꯌꯧꯔꯦ ꯉꯥꯏꯍꯥꯛ ꯑꯣꯏꯔꯦ
ꯀꯩꯗꯧꯔꯤꯅꯣ
ꯃꯤ ꯌꯥꯝꯃꯟꯗꯅ ꯁꯤ ꯇꯦꯔꯦꯁꯇ ꯀꯥꯔꯒ ꯂꯩꯔꯤꯅꯤꯁꯦ
ꯑ ꯀꯥꯏꯕꯂꯣ
ꯑꯥ
ꯏꯀꯥꯏꯕ꯭ꯔꯣ
ꯏꯀꯥꯏꯕ ꯅꯠꯇꯦꯗ ꯀꯔꯤ ꯇꯧꯔꯅꯤ ꯂꯩꯃꯤꯟꯅꯔꯒ ꯅꯨꯄꯤꯤ ꯃ ꯁꯤꯗ
ꯑꯩꯗꯤ ꯍꯦꯛ ꯌꯥꯎꯕꯒ ꯏꯟꯁꯥꯡ ꯊꯣꯡꯉꯦ
ꯏꯤꯟꯖꯥꯡ ꯊꯣꯡꯉꯦ
ꯍꯣꯏ ꯃꯔ ꯇꯄ ꯁꯧꯒ꯭ꯔꯤꯒ ꯐꯨꯠꯂꯒ ꯁꯧꯒ꯭ꯔꯤꯒ ꯊꯣꯡꯉꯒ ꯂꯣꯏꯔꯦ ꯂꯣꯏꯁꯤꯜꯂꯦ
ꯑꯁ ꯀꯔꯦꯅ ꯑꯌꯨꯛꯀꯤ ꯁꯥꯛ ꯆꯥꯗ꯭ꯔꯤꯕꯣ ꯑꯩꯁꯦ
ꯇꯥꯔꯦ ꯑꯌꯨꯛ ꯉꯁꯥꯏ ꯊꯧꯒ꯭ꯔꯤ ꯂꯧꯔꯛꯄꯗꯣ ꯊꯣꯡꯗꯕ ꯑꯗꯨꯒꯤ ꯍꯧꯖꯤꯛ ꯆꯥꯅꯤꯡꯉꯛꯄ ꯑꯩꯒꯤꯁꯦ ꯈꯪꯗꯦꯅꯦ ꯁꯒ꯭ꯔꯤ ꯉꯥꯛꯇ ꯉꯥꯏꯔꯦꯅꯦ ꯁꯒꯔꯤ
ꯎꯝ ꯑꯦꯁ ꯃꯇꯝ ꯃꯇꯝꯒꯤ ꯍꯤꯟꯖꯥꯡꯅꯤ ꯀꯩꯅꯣ ꯁꯧꯔꯤꯁ ꯍꯥꯎꯕ ꯍꯤꯟꯖꯥꯡꯅꯤꯅꯦ
ꯅꯠꯇꯦ ꯑꯩꯁꯦ ꯁꯧꯔꯤ ꯉꯥꯛꯇ ꯆꯥꯅꯤꯡꯉꯏꯁꯤꯦ ꯀꯩꯒꯤꯅꯣ ꯑꯩꯒꯤ ꯍꯤꯗꯥꯛ
ꯍꯛꯆꯥꯡꯗ ꯍꯛꯆꯥꯡꯗ ꯀꯗꯧꯕ ꯏꯟꯖꯥꯡ ꯃꯊꯦꯜ ꯑꯃꯅꯤꯅꯦ
ꯑꯁ ꯕꯤꯔꯌꯥꯅꯤꯅꯦ ꯑꯗꯨꯒꯤ ꯑꯣꯏꯔꯝꯒꯅꯦꯕ ꯑꯩꯅ ꯍꯟꯗꯛꯁꯦ ꯁꯧ꯭ꯔꯤ ꯉꯥꯛꯇ ꯆꯥꯅꯤꯡꯉꯛꯏꯁꯦ ꯅꯣꯏ ꯀꯔꯤ ꯃꯊꯦꯜ ꯆꯥꯔꯒꯦ ꯉꯁꯤ
ꯑꯩꯁꯨ ꯁꯧꯔꯤꯅꯦꯗ ꯍꯋꯥꯏꯅꯦ ꯗꯗꯥ ꯀꯌꯥ ꯁꯧꯒꯔꯤ ꯀ ꯇꯧꯃꯦ
ꯑꯁ ꯑ ꯍꯥꯎꯕꯅꯤꯍ ꯑꯍꯥꯎꯕ ꯉꯥꯛꯇꯅꯤꯅꯦ
ꯄꯥꯏ ꯂꯩꯇ
ꯍꯟꯗꯛꯁꯤ ꯁꯧꯒ꯭ꯔꯤꯁꯤ ꯍꯣꯡꯕꯅꯤꯅ ꯆꯥꯁꯨ ꯆꯥꯕ ꯍꯥꯎꯕ
ꯏꯁ ꯅꯪ ꯈꯣꯟꯁꯦ ꯌꯥꯝ ꯄꯤꯛꯅ ꯇꯥꯏꯗ
ꯑ ꯑꯁ ꯑꯩꯅ ꯂꯥꯎꯗꯕꯩ ꯑꯣꯏꯔꯝꯒꯅꯤ
ꯍꯥꯥ
ꯄꯤꯛꯅ ꯇꯥꯕ꯭ꯔꯣ
ꯍꯣꯏ ꯍꯧꯖꯤꯛ ꯈꯔ ꯈꯔ ꯈꯔ ꯈꯜꯂꯛꯑꯦ ꯍꯧꯖꯤꯛꯅ
ꯑꯩꯒꯤ ꯐꯣꯟꯁꯦ ꯁꯦꯝꯃꯕꯅꯤꯅꯦ ꯀꯩꯅꯣ
ꯀꯟꯅ ꯀꯟꯅ ꯉꯥꯡꯗꯕꯩꯔꯣ
ꯀꯟꯅ ꯉꯥꯡꯕꯅꯦꯗ
ꯎꯝ ꯃꯇꯥꯡ ꯃꯇꯥꯡꯗ ꯌꯥꯝ ꯄꯤꯛꯅ ꯇꯥꯕ
ꯃꯔꯛ ꯃꯔꯛꯛꯇ ꯇꯠꯄ ꯌꯥꯎꯕ꯭ꯔꯥ
ꯍꯥꯝ
ꯃꯔꯛ ꯃꯔꯛꯇ ꯇꯠꯄꯒ ꯌꯥꯎꯕ꯭ꯔꯣꯕ
ꯑꯗꯨꯗ ꯈꯣꯟꯗꯣ ꯌꯥꯝꯅ ꯄꯤꯛꯂ
ꯑꯩꯒꯤꯁꯦ ꯁꯦꯝꯃꯕꯅꯦꯕ ꯑꯁ ꯂꯣꯏꯔꯦ ꯑꯃꯨꯛ ꯇꯥꯗ꯭ꯔꯗꯤ
ꯑꯩ ꯈꯣꯟꯗꯤ ꯑꯗꯨꯝ ꯐꯖꯅ ꯇꯥꯕ꯭ꯔꯣ ꯁꯦꯡꯕ꯭ꯔꯥ ꯀꯟꯕ꯭ꯔꯥ ꯑꯗꯨꯝ
ꯑꯦ ꯌꯥꯝ ꯁꯦꯡꯉꯦ ꯁꯦꯡꯉꯦ ꯌꯥꯝ ꯁꯦꯡꯉꯦ ꯏꯁꯤꯡꯗꯣꯝꯅ ꯁꯦꯡꯉꯦꯗ
ꯅꯪꯒꯤꯗꯣ ꯈꯔ ꯀꯟꯅ ꯉꯥꯡꯅꯤꯉꯥꯏ ꯗꯔꯀꯥꯔ ꯑꯣꯏ ꯃꯥꯜꯂꯦꯗ
ꯑꯣꯏꯗꯣ ꯀꯟꯅ ꯉꯥꯡꯉꯒꯦ
ꯂꯥꯎꯔꯒ ꯁꯪꯉꯒ ꯉꯥꯡꯉꯣ
ꯃꯥꯏ ꯑꯃꯨꯛ ꯊꯝꯃꯒ ꯂꯥꯎꯕ ꯇꯥꯔꯦ
ꯎꯝ
ꯃꯤ ꯀꯌꯥꯃꯨꯛ ꯂꯩꯕ꯭ꯔꯣ ꯅꯣꯏꯗ
ꯑꯦꯁ ꯃꯤ ꯌꯥꯝꯃꯦ ꯃꯤ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯂꯩꯌꯦꯦ ꯃꯈꯥꯗ
ꯂ ꯑꯣꯏꯔꯦꯦ
ꯑꯩ ꯑꯩ ꯏꯆꯥꯒ ꯊꯥꯔꯕꯅꯤꯀꯣ ꯑꯩ ꯏꯆꯥꯒ ꯊꯥꯔꯕꯅꯦ ꯇꯔꯦꯠ ꯍꯥꯏꯁꯦ
ꯌꯨꯝꯗꯒꯤꯔꯣ
ꯌꯨꯝꯗꯒꯤ ꯍꯥꯏꯁꯤ ꯍꯣꯏ ꯌꯨꯝꯗꯒꯤ ꯃꯐꯝ ꯃꯐꯝ ꯃꯐꯝ ꯇꯣꯉꯥꯟ ꯇꯣꯉꯥꯟꯕꯗꯒꯤ ꯂꯥꯛꯏꯅꯤ
ꯑꯁ ꯌꯥꯝ ꯐꯩꯅꯦ ꯅꯚꯣꯏ ꯌꯥꯝ ꯐꯩꯅꯦ
ꯎꯝ ꯏꯅꯦꯝꯄꯣꯛꯁꯨ ꯂꯩꯔꯦ ꯑꯗꯨꯒ ꯑꯩ ꯅꯨꯄꯤ ꯃꯆꯦꯀꯣ
ꯑꯥ
ꯅꯨꯄꯤ ꯃꯆꯦꯒ ꯃꯆꯥꯁꯤꯡꯒ
ꯑꯣ ꯏꯟꯖꯥꯡ ꯍꯥꯎꯍꯜꯂꯨ ꯏꯟꯖꯥꯡ ꯍꯥꯎꯍꯜꯂꯨ
ꯑꯍꯥꯡꯁꯤ ꯎꯝ ꯍꯣꯏ
ꯅꯣꯡ ꯐꯥꯗꯣꯛ ꯂꯥꯛꯑꯒ ꯁꯧꯀ꯭ꯔꯤ ꯊꯣꯡꯉꯒ ꯄꯤꯖꯔꯗꯤ ꯅꯪ ꯎ
ꯑꯁ ꯁꯧꯒꯔꯤ ꯁꯧꯒꯔꯤꯅ ꯑꯌꯨꯛꯀꯤꯅꯤꯗꯅ ꯑꯩꯈꯣꯏꯒꯤꯅꯤꯗꯅ
ꯑꯥ
ꯍꯧꯖꯤꯛꯇꯤ ꯀꯔꯤ ꯀꯔꯤ ꯊꯣꯡꯕꯅꯣ ꯈꯪꯗꯦ ꯃꯣꯏ ꯀꯔꯤ ꯀꯩꯅꯅꯣ ꯊꯣꯡꯕ ꯃꯥꯜꯂꯦ
ꯅꯪꯅ ꯊꯣꯡꯒꯗ ꯅꯠꯇ꯭ꯔꯣ
ꯑꯁ ꯈꯔ ꯂꯩ ꯑꯦ ꯑꯩ ꯊꯣꯡꯉꯦꯦ
ꯅꯪ ꯊꯣꯡꯉꯒ ꯈꯣꯠꯇꯨꯅ ꯀꯩꯅꯣ ꯀꯩꯅꯣ ꯇꯧꯒꯗꯧꯕꯅꯤꯅꯦ ꯀꯩꯅꯩꯅꯣꯁ
ꯑꯩ ꯊꯣꯡꯉꯣꯏꯗ
ꯏꯀꯥꯏꯕꯩ ꯑꯣꯏꯔꯝꯃꯅꯤꯅ
ꯍꯥꯏ ꯀꯟꯅ ꯉꯥꯡꯉꯨ
ꯍ ꯌꯥꯝ ꯀꯟꯅ ꯉꯥꯡꯉꯤꯅꯦ ꯀꯩꯅꯣ ꯑꯁꯤ ꯁꯤꯐꯥꯎ ꯇꯥꯗ꯭ꯔꯗꯤ
ꯑꯥ ꯁꯤꯒꯤ ꯆꯥꯡꯗ ꯉꯥꯡꯗꯤ ꯌꯥꯔꯦ
ꯎꯝ ꯑꯩꯅ ꯇꯨꯝ ꯑꯃꯒ ꯍꯤꯞꯄꯒ ꯀꯣ ꯃꯈꯥꯗ
ꯈꯣꯟꯁꯦ ꯅꯪ ꯈꯣꯟꯁꯦ ꯈꯔ ꯇꯞꯊꯕ ꯃꯇꯥꯡꯁꯨ ꯌꯥꯎꯔꯛꯑꯦꯕ
ꯑꯣ ꯑꯩꯅꯅꯦ ꯑꯩꯅꯅꯦ ꯀꯌꯥꯝꯝ ꯈꯜꯂꯅꯨ ꯆꯥꯛ ꯆꯥꯕ ꯂꯣꯏꯔꯒ ꯆ ꯀꯥꯟꯗ ꯈꯔ ꯀꯜꯂꯛꯀꯅꯤ ꯍꯧꯖꯤꯛ
ꯑ ꯐꯟ ꯑ ꯄꯜ ꯄꯥꯡꯒꯜꯟꯁꯦ ꯈꯔ ꯋꯥꯠꯄꯒꯤꯅꯦꯕ
ꯍꯣꯏ ꯉꯔꯥꯡ ꯉꯔꯥꯡ ꯅꯠꯇꯦ ꯑꯌꯨꯛꯇ ꯑꯁ ꯀꯩꯅꯣꯒꯤ ꯕꯣꯜ ꯁꯥꯟꯅꯔꯛꯄꯅꯤꯅꯀꯣ ꯑꯁ ꯋꯥꯕꯅꯦꯕ
ꯑꯥ
ꯑꯗꯨꯒꯤꯅꯤꯗ
ꯐꯩ ꯐꯩꯦ ꯐꯩ ꯍꯛꯆꯥꯡ ꯍꯛꯆꯥꯡ ꯐꯅꯕꯒꯤ ꯍꯣꯂꯕꯒꯤꯅꯦ ꯑꯗꯨꯅ
ꯎꯝ ꯃꯥꯅꯤ ꯍꯛꯆꯥꯡ ꯐꯅꯕꯅꯤ
ꯏꯁ ꯀ꯭ꯔꯤ ꯀ꯭ꯔꯤ ꯄ꯭ꯂꯥ ꯂꯩꯔꯦ
ꯑꯩꯁꯦ ꯍꯧꯖꯤꯛꯇꯤ ꯂꯩꯇꯦꯗ ꯀꯔꯤ ꯄ꯭ꯂꯥꯟ ꯄ꯭ꯂꯥꯟ ꯍꯥꯏꯕꯕꯨ ꯀꯔꯤꯝ ꯂꯩꯇꯦꯗ ꯆꯥꯕꯒ ꯇꯨꯝꯕꯒ ꯁꯤꯅ ꯍꯦꯟꯅ ꯅꯨꯡꯉꯥꯏꯕꯁꯦ ꯈ꯭ꯋꯥꯏꯗꯒꯤ ꯅꯨꯡꯉꯥꯏꯕꯁꯦ
ꯍꯣꯏꯅꯦ ꯍꯣꯏꯅꯦ ꯊꯕꯛ ꯁꯨꯕꯗꯒꯤ ꯍꯦꯟꯅ ꯐꯝꯕꯅ ꯇꯨꯝꯕꯅ ꯍꯤꯞ
ꯈ꯭ꯋꯥꯏꯗꯒꯤ ꯅꯨꯡꯉꯥꯏ ꯑꯃꯨꯛ ꯇꯨꯝ ꯑꯃꯨꯛ ꯐꯝ ꯑꯃꯨꯛ ꯆꯥ ꯑꯃꯨꯛ
ꯎ ꯎꯝ ꯑꯦ ꯍꯧꯖꯤꯛ ꯑꯩ ꯑꯩꯅ ꯑꯩꯅ ꯍꯜꯂꯛꯄꯩꯗꯣ ꯉꯁꯥꯏ
ꯎꯝ
ꯂꯝꯕꯤꯤꯗ ꯅꯣꯡ ꯅꯣꯡ ꯈꯔ ꯊꯦꯡꯅꯩꯅꯦ ꯇꯞꯂꯤ ꯇꯞꯂꯤ ꯇꯥꯔꯛꯏꯦꯅꯦ ꯑꯗꯨꯒ ꯌꯧꯔꯀꯥꯟ ꯅꯨꯡꯁꯥꯁꯦ ꯑꯦꯁ ꯃꯨꯛ
ꯈꯪꯗꯦ ꯃꯔꯛ ꯃꯔꯛꯇꯗꯤ ꯐ ꯑꯃꯒꯗ ꯃꯔꯛ ꯃꯔꯛꯇꯅ ꯁꯥꯕ
ꯍꯧꯖꯤꯛꯀꯥꯟꯒꯤꯁꯤ ꯒ꯭ꯌꯥꯟ ꯇꯥꯗ꯭ꯔꯦ ꯋꯦꯗꯔꯁꯦ ꯈꯨꯗꯛ ꯈꯨꯗꯛꯇ ꯋꯦꯗꯔꯒꯤ ꯃꯤꯍꯨꯟꯁꯦ ꯐꯥꯕ ꯉꯝꯗ꯭ꯔꯦꯅꯦ ꯍꯟꯗꯛꯁꯦ
ꯃꯥꯅꯦ ꯐꯥꯕ ꯉꯝꯗꯕꯅꯦ ꯁꯤꯒꯤ ꯋꯦꯗꯔꯁꯤꯗꯤ ꯍꯟꯗꯛꯀꯤ ꯑꯩꯈꯣꯏꯒꯤ ꯋꯦꯗꯔꯁꯤꯁꯨ ꯄꯔꯤꯗꯤꯛ ꯇꯧꯕ ꯌꯥꯗ꯭ꯔꯦꯗ
ꯑꯗꯨꯅꯦ ꯍꯣꯏ ꯑꯁ ꯈꯨꯁꯤ ꯇꯧꯃꯟꯈ꯭ꯔꯦ ꯌꯥꯗ ꯈꯨꯗ ꯈꯨꯗꯛꯇ ꯅꯣꯡꯁꯦ ꯑꯗꯨꯝ ꯆꯨꯅꯤꯡꯉꯗꯤ ꯍꯦꯛꯇ ꯍꯥꯏꯊꯕꯤꯅꯦꯕ
ꯑ
ꯅꯨꯡꯁꯥ ꯑꯃꯨꯛ ꯁꯥꯔꯛꯑꯗꯤ ꯐꯖꯅ ꯑꯃꯨꯛ ꯐꯨꯗꯣꯔꯛꯄ ꯄꯥꯥꯅꯨ ꯈꯨꯁꯥꯥꯁꯦꯁꯨ ꯈꯨꯗ ꯀꯔꯤ ꯍꯥꯏꯕꯅꯣ
ꯗꯤ ꯌꯥ ꯈꯔ
ꯎꯝ
ꯊꯄ꯭ꯔꯣ
ꯇꯥꯏꯌꯦ ꯇꯥꯏꯌꯦ
ꯎ ꯑꯩꯈꯣꯏ ꯁꯤꯨꯝ ꯌꯨꯝ ꯃꯅꯥꯛꯀꯤꯁꯦ ꯍꯩꯅꯧꯁꯤ ꯌꯥꯝ ꯄꯥꯜꯂꯤꯅꯦ ꯆꯥꯗꯕ ꯃꯥꯔ ꯃꯁ
ꯎꯝ ꯑꯁ ꯃꯣꯏꯗꯤꯀꯣ ꯃꯣꯏꯗꯤ ꯑꯗꯨꯝ ꯃꯤꯅ ꯌꯦꯡꯕ ꯀꯥꯟꯗ ꯐꯖꯅꯕꯒꯤ ꯃꯑꯣꯡꯗꯁꯨ ꯑꯗꯨꯝ ꯍꯦꯛ ꯍꯦꯛ ꯊꯝꯕꯅꯦ ꯃꯣꯏꯗꯤ
ꯆꯥꯕꯤꯗꯕꯅꯦ ꯃꯣꯏ ꯀꯌꯥ ꯃꯣꯏ ꯆꯥꯕꯁꯨ ꯉꯝꯃꯣꯏ
ꯑꯗꯨ ꯃꯤꯒꯤ ꯍꯦꯛꯒ ꯃꯤꯒꯤ ꯄꯤꯕꯗꯤ ꯀꯩ ꯀꯥꯏꯒꯦꯕ
ꯍꯩꯅꯣ ꯍꯥꯏꯁꯦ ꯃꯇꯝ ꯃꯇꯝꯒꯤ ꯍꯩ ꯍꯥꯏꯕꯁꯤ ꯆꯥꯒꯗꯧꯕꯅꯤꯅꯦ
ꯃꯥꯅꯦ
ꯑꯩꯈꯣꯏ ꯍꯛꯆꯥꯡꯗ
ꯌꯥꯝ ꯀꯥꯟꯅꯕ ꯄꯣꯠꯅꯦꯕ
ꯎꯝ
ꯅꯣꯡ ꯐꯥꯗꯣꯛꯇꯤ ꯑꯁ ꯍꯦꯛꯄ ꯂꯥꯛꯑꯣ ꯍꯦꯛ ꯀꯥꯏꯅꯀꯣ ꯆꯥꯕ ꯉꯝꯗ꯭ꯔꯦ ꯌꯥꯝꯃꯟꯗꯅ ꯍꯥꯏꯕ ꯌꯥꯏꯑꯕ
ꯎ ꯆꯥꯕꯒꯤ ꯆꯥ ꯀꯩꯁꯤꯅꯦꯕꯍ
ꯎꯝ ꯆꯥꯕꯤꯒꯦꯁꯤꯅꯤ ꯣꯔꯁꯨ ꯐꯪꯕ ꯑꯣꯏꯌꯨ ꯀꯥꯏꯅꯀꯣ ꯑꯩꯈꯣꯏꯅ ꯇꯧꯔꯒ ꯇꯧꯕꯁꯦ ꯐ꯭ꯔꯤꯗ ꯆꯥꯒꯦ ꯍꯥꯏꯕ ꯅꯠꯇꯦꯕ
ꯎꯣꯔ ꯣꯔꯠ ꯄ ꯕꯤꯒꯦ ꯍꯥꯏꯕꯅꯦꯕ
ꯃꯥꯅꯦ
ꯃꯣꯏꯗꯤꯦ ꯕꯣꯔꯁꯦ ꯄꯥꯝꯗꯕ ꯃꯥꯜꯂꯦꯗ
ꯅꯣꯏ ꯃꯈꯥꯒꯤ ꯑꯉꯥꯡꯁꯤꯡꯁꯤ ꯂꯩꯔꯤꯕꯣ
ꯇꯨꯝꯃꯤꯌꯦꯕꯣ ꯀꯥꯏꯅ ꯒꯦꯝ ꯁꯥꯟꯅꯔꯒ ꯑꯗꯨ ꯃ ꯃꯁꯦ ꯒꯦꯝ ꯄꯥꯇꯤ ꯒꯦꯝ ꯄꯥꯏꯕꯅꯤꯅ ꯑꯩꯣꯏꯗꯤ ꯒꯦꯝ ꯄꯥꯏꯗꯕꯅꯤꯅ ꯀꯔꯤ ꯇꯧꯔꯨꯅꯤ
ꯎꯝ ꯑꯁꯤꯒꯤꯒꯤ ꯄ꯭ꯂꯥꯟ ꯍꯥꯏꯕꯕꯨ ꯑꯃꯨꯛ ꯁꯤꯟꯗꯋꯥꯔꯝ ꯅꯨꯃꯤꯠ ꯅꯨꯃꯤꯠ ꯇꯥꯕꯗꯣ ꯉꯥꯏ ꯇꯔꯦꯅꯦ ꯁꯥꯟꯅꯕ ꯆꯠꯅꯕꯒꯤ
ꯑꯁꯤ ꯉꯥꯛꯇ ꯉꯥꯏꯔꯦ ꯑꯩꯅ ꯈꯜꯂꯤꯁꯦ ꯅꯣꯡ ꯆꯨꯔꯛꯀꯅꯨ ꯁꯤꯅꯤ
ꯍꯝꯝꯝ
ꯅꯣꯡ ꯆꯨꯔꯛꯇ꯭ꯔꯗꯤ ꯌꯥꯔꯦ ꯃꯔꯛꯇ ꯅꯨꯡꯗꯥꯡꯗ ꯈꯔ ꯆꯨꯔꯗꯤꯀꯣ ꯍꯣꯏ ꯂꯝꯕꯤꯁ ꯌꯥꯗ꯭ꯔꯕꯅꯤꯅꯦ ꯐꯣꯏ ꯉꯥꯛꯇ
ꯎꯝ ꯍꯣꯏ ꯑꯗꯨ ꯂꯝꯕꯤꯗꯣ ꯁꯦꯝꯕꯗꯤ ꯌꯥꯗꯤ ꯌꯥꯕꯖꯥꯠꯅꯦꯍꯦ
ꯀꯨꯏꯔꯕ
ꯑꯩ ꯃꯟꯇ꯭ꯔꯤ ꯃꯟꯇ꯭ꯔꯤ ꯇꯧꯔꯗꯗꯤ ꯌꯥꯦ
ꯑꯇꯣꯞꯄ ꯑꯇꯣꯞꯄ ꯂꯩꯀꯥꯏꯒꯤ ꯂꯝꯕꯤꯗꯤ ꯌꯥꯝꯅ ꯐꯠꯇꯕ ꯑꯣꯏꯔꯁꯨꯀꯣ ꯑꯗꯨꯝ ꯈꯔ ꯈꯔ ꯌꯥꯕ ꯂꯝꯕꯤ ꯑꯣꯏꯔꯁꯨ ꯃꯤ ꯂꯩꯀꯥꯏꯗ ꯑꯗꯨꯝ ꯑꯦꯦꯃꯦꯦꯜ
ꯎꯝ
ꯑꯩꯈꯣꯏ ꯂꯩꯀꯥꯏꯒꯤꯗꯣ ꯁꯦꯝꯕꯗꯤ ꯌꯥꯔꯦ
ꯅꯠꯇꯦ ꯒꯥꯔꯤ ꯈ꯭ꯋꯥꯏꯗꯒꯤ ꯆꯦꯟꯕꯁꯨ ꯁꯤ ꯂꯝꯕꯤ ꯑꯣꯏꯗꯣꯏꯅꯦꯕ
ꯎꯝ ꯆꯂꯦ ꯆꯂ
ꯑꯗꯨꯒ ꯁꯦꯝꯕꯤꯗꯕ ꯋꯥꯅꯤꯗ
ꯎꯝ
ꯑꯁꯤꯗꯅꯦ ꯑꯩꯅ ꯈ꯭ꯋꯥꯏꯗ ꯁꯥꯎꯅꯤꯡꯕꯁꯦ
ꯎꯝ
ꯑꯩꯈꯣꯏꯗꯤ ꯁꯤꯔꯅꯦꯕ ꯑꯩꯈꯣꯏꯅ ꯆꯥꯕꯅ
ꯎꯝ
ꯎꯝ ꯍꯟꯗꯛꯁꯤ ꯀꯩꯅꯣ ꯇꯧꯋꯅꯦ ꯈꯥꯃꯦꯟ ꯑꯁꯤꯕꯁꯨ ꯍꯣꯡꯉꯤꯅꯦ
ꯈꯃꯦꯟ ꯑꯁꯦꯡꯕ ꯀꯩꯗꯧꯋꯦꯕ
ꯌꯥꯝ ꯍꯣꯡꯉꯦꯕ ꯅꯍꯥꯟꯗꯤ ꯑꯩꯅ ꯇꯥꯡꯒꯗ꯭ꯔꯅ ꯈꯜꯂꯒ ꯌꯥꯝ ꯍ
ꯀꯌꯥꯄꯤ
ꯀꯦꯖꯤ ꯑꯃꯗ ꯀꯩꯅꯣꯅꯦ ꯀꯨꯟꯊ꯭ꯔꯥ ꯄꯤꯌꯦ
ꯑꯁ ꯍꯉꯦꯅꯦ
ꯍꯣꯡꯉꯦ ꯑꯁ ꯍꯟꯗꯛꯁꯦ ꯌꯥꯝ ꯍꯣꯡ ꯃꯥꯜꯂꯦ
ꯑꯁ ꯑꯩꯈꯣꯏ ꯈꯥꯃꯦꯟ ꯑꯁꯤꯟꯕꯁꯦ ꯀꯌꯥ ꯆꯥꯔꯤꯗꯦ ꯑ ꯅꯍ ꯂꯩꯔꯤꯗꯣ ꯀꯨꯏꯔꯦ ꯍꯞꯇꯥ ꯑꯅꯤ ꯈꯔ ꯍꯦꯜꯂꯦ ꯑꯗꯨ ꯍꯧꯖꯤꯛꯐꯥꯎ ꯑꯗꯨꯝ ꯆꯥꯕꯤꯗ꯭ꯔꯤꯗ ꯑꯗꯨꯝ ꯐ꯭ꯔꯤꯖꯇ ꯊꯝꯃꯒ ꯑꯄꯨꯝ ꯑꯄꯨꯝꯕꯗ ꯑꯗꯨꯝ ꯂꯧꯊꯣꯛꯑ ꯂꯩꯔꯦ
ꯑꯁ ꯐꯩꯌꯦꯦ ꯐꯩꯌꯦ ꯌꯥꯝ ꯐꯕ ꯋꯥꯔꯤꯅꯤꯅꯦ ꯌꯥꯝ ꯅꯨꯡꯁꯤꯕ ꯋꯥꯔꯤꯅꯤꯅꯦ ꯑꯗꯨꯗꯤ ꯎꯝ
ꯄꯤꯑꯕ ꯍꯥꯏꯅ ꯂꯧꯕ ꯃꯇꯝꯗꯣ
ꯍꯣꯏ ꯑꯗꯨꯅꯦ ꯑꯩꯅ ꯑꯌꯨꯛꯇ ꯑꯩꯅ ꯍꯪꯕ ꯀꯥꯟꯗ ꯀꯨꯟꯊ꯭ꯔꯥ ꯈꯛꯇ ꯍꯥꯏꯕ ꯑꯁ
ꯈꯥꯃꯦꯟ ꯑꯁꯤꯁꯟꯕꯁꯤꯁꯨ
ꯈꯥꯃꯦꯟ ꯁꯦꯝꯕꯁꯤꯁꯨ ꯑꯩꯈꯣꯏ ꯑꯩꯈꯣꯏꯒꯤ ꯁꯥ ꯉꯥꯒꯁꯤꯦ ꯆꯥꯗ꯭ꯔꯗꯤ ꯀꯌꯥ ꯆꯥꯗꯦꯕ ꯁꯥ ꯉꯥ ꯆꯥꯕ ꯃꯇꯝꯗ ꯈꯔ ꯊꯥꯛꯄ ꯋꯥꯅꯦꯕ
ꯃꯥꯅꯦ ꯃꯥꯅꯦ ꯑꯩꯈꯣꯏꯗꯤ ꯄꯪꯆꯥꯥꯗ ꯆꯥꯏꯗ ꯁꯥ ꯉꯥ ꯆꯥꯗ꯭ꯔꯁꯨ ꯑꯗꯨꯒ ꯀꯤꯍꯣꯝꯁꯦ ꯀꯌꯥ ꯀꯌꯥ ꯄꯤꯕꯖꯥꯠꯅꯀꯣ ꯑꯩ
ꯑꯁ ꯀꯤꯍꯣꯝ ꯍꯥꯏꯔꯒ ꯈꯪꯗꯦꯅꯦ ꯑꯩ ꯀꯤꯍꯣꯝꯁꯦ ꯍꯟꯗꯛꯁꯦ ꯌꯥꯝ ꯆꯥꯅꯤꯡꯉꯒ ꯂꯩꯕꯅꯤꯅꯦ
ꯀꯤꯍꯣꯝꯁꯦ ꯌꯥꯝ ꯂꯩꯕꯅꯤꯅ ꯑꯗꯨꯒ
ꯍꯧꯖꯤꯛꯁꯤ ꯀꯤꯍꯣꯡꯝꯒꯤ ꯃꯇꯝ ꯍꯧꯔꯕꯅꯦꯕ ꯅꯠꯇ꯭ꯔꯣ
ꯃꯥꯅꯦ
ꯏꯍꯣꯝ ꯐꯥꯝꯅꯒꯁꯦ ꯆꯠꯂꯒ ꯑꯁ
ꯑꯌꯨꯛꯇ ꯑꯩ ꯌꯥꯝ ꯎꯔꯝꯃꯦꯕ ꯑꯩꯅ ꯍꯪꯗꯕ ꯌꯥꯝꯅꯗꯤ ꯌꯣꯜꯂꯝꯕꯅꯦ ꯎꯝ
ꯑꯩꯈꯣꯏ ꯁ꯭ꯋꯥꯏ ꯑꯅꯛꯄꯁꯤꯗ ꯀꯤꯍꯣꯝ ꯐꯥꯝ ꯑꯃ ꯂꯩꯔꯗꯤꯀꯣ ꯆꯥꯗꯤ ꯆꯥꯕ ꯆꯠ ꯗꯤ ꯌꯥꯗꯤ ꯌꯥꯕꯖꯥꯅꯦ
ꯃ
ꯐꯥꯔꯝꯗꯗꯤ ꯀꯤꯍꯣꯝ ꯂꯧꯗ ꯑꯣꯏꯅ ꯆꯠꯂꯗꯤ ꯃꯃꯜꯁꯨ ꯌꯥꯝ ꯇꯥꯡꯗꯧ ꯃꯥꯟꯗꯦꯕ
ꯎꯝ ꯅꯣꯏꯔꯣꯝꯗ ꯅꯣꯏ ꯅꯣꯏꯒꯤ ꯀꯩꯅꯣꯔꯣꯝꯗ ꯂꯩꯇꯕ꯭ꯔꯣ ꯐꯥꯃꯨꯡꯒꯨꯝꯕ ꯑꯅꯛꯄꯗ ꯂꯩꯇꯕ꯭ꯔꯥ ꯑꯅꯛꯄꯗ ꯂꯩꯇꯕ꯭ꯔꯣ
ꯐꯥꯔꯝꯁꯤꯗꯤ ꯕꯖꯥꯔ ꯗꯨꯀꯥꯟꯗꯗꯤ ꯌꯣꯜꯂꯝꯃꯅꯤ
ꯑꯩꯅ ꯍꯥꯏꯗꯤ ꯅꯣꯏ ꯅꯣꯏ ꯁ꯭ꯋꯥꯏꯒꯤ ꯀꯩꯅꯣ ꯅꯣꯏ ꯁ꯭ꯋꯥꯒꯤ ꯈꯨꯟꯂꯣꯝꯗ
ꯑꯁ ꯂꯩꯇꯦꯗ ꯑꯗꯨꯔꯣꯝꯗ
ꯂꯩꯇꯦ ꯀꯤꯍꯣꯝ ꯌꯥꯝꯒꯗꯧꯕꯗꯤꯀꯣ ꯑꯁꯣꯝ ꯌꯥꯏꯔꯤꯄꯣꯛꯇ
ꯎꯝ
ꯑꯗꯨ ꯑꯗꯨꯗ ꯑꯩꯅ ꯍꯥꯟꯅ ꯂꯩꯔꯝꯕꯗꯨ ꯑꯩꯅ ꯍꯥꯟꯅ ꯂꯩꯕ ꯖꯒꯥꯗꯨꯗ ꯌꯥꯝ ꯍꯧꯕꯅꯦ ꯌꯥꯝ ꯊꯥꯅ
ꯑꯝꯍꯥꯎ
ꯑꯗꯨꯔꯣꯝꯗꯗꯤ ꯀꯤꯍꯣꯝꯁꯤ ꯌꯥꯝꯃꯦ
ꯍꯟꯗꯛꯁꯤ ꯈꯔ ꯈꯤꯇꯪ ꯈꯤꯇꯪ ꯑꯣꯏꯔꯁꯨ ꯆꯥꯅꯤꯡꯉꯛꯄ ꯍꯥꯏꯇꯥꯔꯦꯗꯤ
ꯎꯝ
ꯑ ꯆꯥꯗꯕ ꯀꯏꯔꯦꯕꯒꯤ ꯑꯣꯏꯔ ꯍꯩꯕꯣꯡꯁꯨ ꯆꯥꯗꯕ ꯀꯨꯏꯔꯔꯕꯅꯦ ꯅꯍꯥꯟ ꯍꯩꯕꯣꯡꯁꯨ ꯆꯥꯗ꯭ꯔꯕꯅꯦꯕ ꯍꯩꯕꯣꯡꯁꯨ ꯅꯍꯥꯟ ꯆꯥꯗ꯭ꯔꯤꯕꯅꯦꯕ ꯆꯍꯤ ꯑꯅꯤ ꯆꯍꯤ ꯑꯍꯨꯝ ꯁꯨꯔꯦꯅꯦ
ꯑꯁ ꯑꯩꯁꯨ ꯀꯨꯏꯔꯦ ꯍꯥꯏꯩꯕꯣꯡꯁ ꯆꯥꯗꯕ ꯀꯨꯏꯔꯦ ꯀꯨꯏꯔꯦ ꯑꯁ ꯆꯥꯗꯕ ꯎꯝ
ꯈꯗꯤ ꯆꯥꯕ ꯍꯥꯎꯋꯤ ꯊꯨꯝꯃꯦꯕ ꯅꯍꯥꯟ ꯆꯥꯕꯗꯣ
ꯎꯝ ꯑꯁ ꯅꯣꯏꯅ ꯆꯥꯕꯗꯣ ꯃꯔꯨ ꯈꯛꯇꯅꯦꯗꯅ ꯂꯩꯍꯧꯔꯤꯗꯣ ꯃꯥꯔꯨ ꯈꯠꯃ ꯑꯣꯏ ꯆ ꯍꯦꯛ ꯀꯥꯗ ꯆꯪꯕꯒ ꯏꯁ ꯃꯅꯝꯗꯨ ꯀꯜꯂꯦ
ꯎꯝ ꯑꯗꯨꯅꯦ
ꯎꯝ ꯅꯪꯅ ꯃꯄꯥꯟꯗ ꯍꯥꯏꯕꯣꯡ ꯆꯥꯏ ꯍꯥꯏꯕꯗꯨꯗ ꯆꯪꯉ ꯀꯥꯟꯗ ꯃꯔꯨ ꯈꯛꯇꯅꯦ ꯑꯗꯨ ꯑꯗꯨ ꯃꯇꯝꯗ ꯂꯩꯍꯧꯔꯤꯗꯣ
ꯑꯗꯨ
ꯑꯗꯨ ꯑꯣꯏꯔꯁꯨ ꯃꯅꯝꯗꯤ ꯌꯥꯝ ꯀꯜꯂꯦꯕ ꯇꯥꯕ꯭ꯔꯣ
ꯇꯦ ꯆꯦ ꯉꯇꯥꯏꯗ
ꯍꯥꯥ
ꯇ
ꯑ ꯇꯥꯏ ꯇꯥꯏ ꯅꯪꯒꯤꯁꯦ ꯈꯔ ꯀꯟꯅ ꯉꯥꯡꯅꯉꯥꯏꯗꯤ ꯗꯔꯀꯥꯔ ꯑꯣꯏꯀꯣ
ꯀꯅꯦ
ꯎꯝ ꯅꯨꯡꯉꯥꯏꯇꯕ ꯃꯇꯥꯡꯁꯨ ꯌꯥꯎꯔꯛꯑꯦꯕ
ꯑꯥ
ꯑꯩꯅ ꯍꯧꯖꯤꯛ ꯅꯣꯏ ꯃꯅꯥꯛꯇ ꯃꯥ ꯆꯦꯛꯑꯞꯀꯤ ꯂꯥꯛꯄꯗꯨꯣ
ꯎꯝ
ꯑꯗꯨ ꯑꯩꯅ ꯉꯁꯥꯏ ꯃꯦꯁꯦꯖ ꯊꯥꯕꯅꯦꯕ ꯑꯁ ꯑꯩ ꯅꯪꯒ ꯋꯥꯔꯤ ꯁꯥꯅꯅꯤꯡ ꯋꯥꯔꯤ ꯁꯥꯟꯅꯅꯤꯡꯕꯅꯤꯅꯦ ꯋꯥꯔꯤ ꯁꯥꯟꯅꯤꯡꯉꯥꯏ ꯂꯩꯌꯦꯅꯦ ꯑꯩꯅ ꯍꯥꯏꯈꯤꯕꯅꯦꯕ ꯉꯁꯥꯏ ꯑꯗꯨꯒ ꯑ ꯍꯧꯖꯤꯛ ꯐꯣꯟꯒ ꯇꯧꯔꯛꯄ ꯁꯥꯔꯤꯌꯦ ꯍꯧꯖꯤꯛ
ꯑꯩꯉꯣꯟꯗꯁꯨ ꯇꯧꯔꯛꯄꯅꯦ
ꯎꯝ ꯑꯁ ꯅꯪꯒ ꯋꯥꯔꯤ ꯁꯥꯅꯤꯡꯉꯥꯏ ꯂꯩꯌꯦꯀꯣ ꯋꯥꯔꯤ ꯑꯔꯨꯕ ꯑꯃ ꯂꯩꯌꯦꯅ ꯍꯥꯏꯕꯅꯦꯕ
ꯋꯥꯔꯤ ꯌꯥꯝ ꯂꯩꯕꯒꯤ ꯌꯥꯝꯅꯤ
ꯎ
ꯍꯝ